ꯍꯜꯂꯣ ꯇꯥꯔꯦ ꯇꯥꯔꯦ
ꯅꯨꯡꯁꯥ ꯌꯥꯝ ꯁꯥꯏꯅꯦ
ꯑꯩꯒꯤ‌ ꯐꯃꯨꯡꯗ ꯂꯩ
ꯅꯨꯡꯁꯥꯒ ꯁꯥ ꯁꯥꯕꯁꯤꯗ
ꯑꯧ ꯌꯥꯏꯌꯦ ꯅꯨꯡꯁꯥꯁꯦ ꯀꯌꯥ ꯐꯧ ꯐꯨꯖꯤꯜꯂꯛꯇꯦ ꯍꯥꯏꯇꯥꯔꯦ
ꯏꯁꯥꯟ ꯂꯛꯆ ꯐꯩꯅꯦ ꯑꯗꯨꯗꯤ ꯑꯩꯈꯣꯏꯗꯤ ꯅꯨꯡꯁꯥ ꯁꯥꯕꯁꯤꯅꯅꯦ ꯑꯣꯟꯈꯠꯂꯒꯅꯦ ꯐꯨꯡꯒꯠꯂꯒꯅꯦ ꯀꯩꯅꯣ ꯇꯧꯋꯦ
ꯑꯣ ꯑꯩꯒꯤꯅ ꯊꯣꯡꯅꯥꯎ ꯃꯄꯥꯗ ꯂꯩꯕ
ꯎꯝ ꯑꯗꯩ ꯅꯤꯎꯒꯤꯗꯤ ꯃꯅꯤꯡꯗ ꯋꯥ ꯈꯖꯤꯛ ꯈꯔꯥꯛ ꯍꯧꯕꯅꯤꯅ ꯑꯃꯨꯛ ꯅꯨꯡꯁꯤꯠ ꯅꯨꯡꯁꯥꯗꯣ ꯆꯪꯉꯝꯅꯤꯗꯣ
ꯍꯣꯏ ꯍꯣꯏ
ꯍꯣꯏꯗꯤ ꯑꯗꯨꯁꯨ ꯑꯝꯇ ꯆꯪꯗ꯭ꯔꯦ
ꯑꯧ ꯇꯧꯕꯗꯤ ꯍꯧꯖꯤꯛꯀꯤ ꯑꯏꯪ ꯑꯁꯥ ꯈꯟꯅꯣ ꯑꯣꯅꯔꯛꯄꯁꯤꯗ ꯎꯃꯪ ꯋꯥꯃꯪꯁꯦ ꯀꯣꯛꯊꯣꯛꯀꯅꯨ ꯎ ꯑꯃ ꯌꯥꯜꯂꯗꯤ ꯎ ꯆꯥꯝꯃ ꯊꯥꯖꯤꯜꯂꯨ ꯑꯗꯨꯃꯥꯏ ꯂꯣꯏ ꯍꯥꯏꯔꯦꯗꯅ
ꯍꯥꯏꯔꯦ ꯑꯗꯣ ꯑꯁ ꯂꯧꯕꯤꯕꯖꯥꯠ ꯅꯠꯇꯦꯗ ꯁꯔꯀꯥꯔ ꯄꯪ ꯍꯏ ꯍꯥꯏꯕ ꯑꯗꯨ ꯃꯤꯁꯤꯡꯁꯤꯅ ꯃꯁꯥ ꯃꯁꯥꯅ ꯒ꯭ꯌꯥꯟ ꯇꯥꯔꯗꯤ ꯐꯕ ꯑꯗꯣ ꯒ꯭ꯌꯥꯟ ꯇꯥꯗꯕꯅꯤꯅ ꯇꯧꯅꯩꯁꯤꯡꯁꯦ ꯎ ꯊꯥ ꯎ ꯊꯥꯖꯤꯟꯕꯗꯤ ꯂꯥꯏꯔꯗꯅ ꯎ ꯊꯥꯐꯝ ꯐꯧ ꯂꯩꯇ꯭ꯔꯦ ꯍꯧꯖꯤꯛꯇꯤ ꯌꯦꯡꯉꯣ ꯀꯩꯅꯣ ꯂꯝꯕꯤꯒꯗꯣ ꯍꯥꯟꯅꯗꯤ ꯎ ꯆꯤꯡ ꯑꯣꯏ ꯂꯦꯝꯕ ꯍꯧꯖꯤꯠꯗꯤ ꯆꯤꯡꯒ ꯂꯣꯏꯅ ꯇꯦꯝꯈꯥꯏꯔꯦ ꯂꯝꯕꯤ ꯑꯣꯟꯊꯣꯔꯛꯑꯦ ꯆꯥꯎꯈꯠꯄꯩ ꯃꯇꯨꯡ ꯏꯟꯅꯀꯣ ꯂꯝꯕꯤꯁꯦ ꯁꯝꯅꯕ ꯈꯣꯠꯅꯕꯅ ꯑꯗꯣ ꯈꯪꯗꯦꯗ ꯑꯗꯥꯏ ꯁꯨꯝ ꯇꯧꯔꯝꯗꯧ ꯍꯧꯖꯤꯛ ꯈꯔ ꯂꯩꯔꯗꯤ ꯑꯣꯛꯁꯤꯖꯦꯟꯒꯁꯦ ꯏꯁꯥ ꯏꯁꯥꯒꯤ ꯂꯩꯔꯒ ꯅꯪꯒꯟꯗꯒ ꯄꯣꯟꯅꯔꯒ ꯆꯠꯇꯣꯔꯔꯕꯅꯤꯗ
ꯁꯥꯕꯁꯦ ꯌꯥꯝ ꯁꯥꯏꯀꯣ ꯁꯥꯔꯛꯑꯀꯥꯟꯗꯗꯤ
ꯁꯥꯏ ꯁꯥꯏ ꯑꯗꯣ ꯉꯁꯤ ꯅꯤꯅꯤ ꯍꯨꯝꯅꯤꯁꯦ ꯅꯣꯡꯁꯦ ꯑꯃ ꯃꯪꯉꯒ ꯀꯣꯝꯖꯤꯜꯂꯒ ꯁꯥꯛ ꯑ ꯑꯗꯥꯏꯟꯅ ꯇꯧꯋꯦ ꯅꯣꯡꯁꯦ ꯑꯗꯣ ꯍꯩꯊꯗꯧ ꯃꯥꯜꯂ ꯃꯥꯜꯂꯒ ꯍꯩꯗꯤ ꯍꯩꯊꯗꯦ
ꯎꯝ
ꯑꯗꯨꯝ ꯄꯥꯏꯔꯒ ꯆꯠꯈꯤꯕꯗꯧ ꯇꯧꯕ
ꯎꯝ ꯑꯗꯨꯅꯦ ꯑꯗꯨꯅꯦ
ꯆꯥꯛ ꯏꯁꯤꯡꯗꯤ ꯆꯥꯕꯤꯔꯕꯣ ꯏꯃꯧꯕꯣ
ꯆꯥꯛ ꯏꯁꯤꯡꯁꯦ ꯊꯣꯡꯉꯤꯌꯦ ꯆꯥꯛ ꯏꯁꯤꯡ ꯊꯣꯡꯉꯤ ꯀꯥꯡꯁꯣꯏ ꯇꯧꯁꯜꯂꯦ ꯍꯋꯥꯏ ꯃꯔꯨ ꯃꯔꯨ ꯍꯧꯖꯤꯛꯀꯥꯟꯁꯦ ꯊꯥꯏꯅꯗꯤ ꯍꯤꯡꯒꯣꯜꯂꯒ ꯄꯥꯟꯕꯁ ꯎꯕꯅꯤ ꯍꯧꯖꯤꯛꯇꯤ ꯎꯗꯔꯦ ꯍꯋꯥꯏꯒꯁꯦ ꯐ꯭ꯔꯦꯁ ꯑꯣꯏꯅ ꯊꯑꯣꯏꯅꯃꯛꯀꯤ ꯍꯤꯡꯒꯣꯜ ꯑꯣꯏꯅ ꯊꯥꯗ꯭ꯔꯁꯨ ꯀꯣ ꯁꯝꯕꯜ ꯁꯌꯥꯗ ꯃꯔꯤ ꯆꯠꯂꯒ ꯄꯥꯝꯕꯤ ꯑꯃ ꯑꯅꯤ ꯍꯦꯛ ꯇꯧꯕꯗꯨꯁꯨ ꯑꯗꯨꯝ ꯆꯥꯏ ꯆꯥꯕ ꯃꯌꯥꯏ ꯑꯗꯣ ꯑꯗꯨ ꯎꯖꯔꯤꯁꯤ ꯁ꯭ꯌꯥꯝꯝꯕꯟꯒ ꯂꯩꯇ꯭ꯔꯦꯗ ꯍꯧꯖꯤꯛꯇꯤ ꯋꯥꯜꯒ ꯋꯥꯜꯒ
ꯑꯃꯒ ꯑꯃꯒ ꯁꯛꯀ ꯎꯅꯗ꯭ꯔꯦ
ꯎ ꯂꯩꯀꯥꯏ ꯃꯁꯦꯟ ꯌꯨꯝꯊꯪꯅꯕꯒ ꯃꯁꯛ ꯈꯪꯅꯗꯕꯒꯤ ꯐꯤꯕꯝꯗꯣ ꯂꯥꯛꯑꯕꯅꯤ ꯃꯆꯤꯟ ꯃꯅꯥꯎꯒ ꯃꯁꯛ ꯈꯪꯅꯔꯛꯇꯕꯤꯗꯣ ꯃꯄꯥꯟ ꯊꯣꯛꯍꯟꯗꯗꯅ ꯑꯩꯈꯣꯏꯗꯤ ꯅꯍꯥꯛ ꯑꯗꯨꯅꯦ ꯑꯩꯈꯣꯏ ꯑꯉꯥꯡ ꯏꯅꯥꯎꯄꯤ ꯑꯃꯖꯨ ꯑꯁ ꯂꯝꯕꯤꯗ ꯃꯁꯛ ꯐꯖꯩꯅꯦ ꯂꯛꯅꯔꯨꯔꯀꯥꯟꯗ ꯁꯥꯒꯩꯒꯤ ꯃꯌꯥꯝꯕ ꯑꯣꯏꯔꯝꯗꯅ ꯆꯣꯞꯄꯦꯅ ꯍꯥꯏꯌꯦ
ꯃꯥ
ꯍꯥꯏꯗꯤ ꯈꯪꯅꯗꯕꯗꯣ ꯆꯠꯊꯣꯛꯅꯗ꯭ꯔꯕꯅꯤꯅ ꯀꯣꯟꯅ ꯀꯩꯅꯣ ꯇꯧꯔꯀꯥꯟꯗ ꯍꯦꯛ ꯑꯣꯏꯔꯝꯕꯗꯣ ꯎꯝ
ꯑꯗꯨꯅꯤꯅꯦ
ꯊꯥꯏꯅꯗꯤ ꯁꯨꯃꯥꯡꯁꯦ ꯄꯥꯛꯅ ꯁꯥꯡꯅ ꯇꯧꯔꯒ ꯊꯥꯕꯜ ꯆꯣꯡꯉꯝꯃꯤꯅꯦꯕ
ꯑꯗꯒꯤ ꯑꯩꯈꯣꯏ ꯌꯦꯡꯉꯣꯏꯅꯦ ꯍꯣꯏ ꯁꯨꯃꯥꯡ ꯑꯗꯒꯤ ꯃꯣꯏꯒꯤ ꯏꯅꯥꯎꯆ ꯍꯣꯏ ꯁꯨꯃꯥꯡ ꯄꯨꯂꯞ ꯑꯩꯈꯣꯏꯅ ꯑꯉꯥꯡ ꯑꯣꯏꯔꯤꯉꯩꯗ ꯁꯝꯅꯔꯤꯀꯥꯟꯗ ꯃꯥꯔꯕꯣꯟ ꯁꯥꯟꯅ ꯕꯒ ꯁꯨꯃꯥꯡꯗꯣ ꯂꯝꯄꯥꯛꯀ ꯂꯩꯇ꯭ꯔꯁꯨ ꯌꯥꯔꯦꯗ ꯍꯥ ꯃꯇꯝꯗꯨꯗ ꯁꯨꯃꯥꯡ ꯑꯅꯤ ꯑꯍꯨꯝ ꯁꯝꯅꯕꯗꯨꯗ ꯆꯦꯟꯅ ꯁꯥꯟꯅꯔꯅꯤ ꯑꯗꯒꯤ ꯃꯥꯔꯕꯣꯟꯒ ꯅꯕ ꯁꯥꯡ ꯁꯥꯡꯅ ꯑꯗꯩ ꯎ ꯋꯥꯒꯁꯦ ꯕꯣꯔꯣꯏ ꯄꯥꯝꯕꯤ ꯑꯆꯧꯕ ꯑꯃꯒ ꯍꯧꯔꯝꯕꯗꯣ ꯑꯗꯨꯗꯨꯗ ꯑꯗꯨꯝ ꯃꯈꯣꯡꯗꯨꯗ ꯐꯝꯗꯅ ꯁꯥꯔꯁꯨꯀꯣ ꯃꯔꯨꯝꯗꯨꯗ ꯁꯥꯟꯅꯗꯅ ꯈꯣꯠꯇꯅ ꯇꯧꯋꯦ ꯍꯧꯖꯤꯛꯇꯤ ꯍꯧꯖꯤꯛꯇꯤ ꯁꯥꯟꯅꯗ꯭ꯔꯦꯗ ꯑꯉꯥꯡꯈꯩꯁꯦ ꯐꯣꯟ ꯑꯃꯃꯝ ꯄꯥꯏꯁꯜꯂꯒ ꯑꯣꯟꯂꯥꯏꯟꯒꯤ ꯒꯦꯝ ꯁꯥꯟꯅꯗꯅ ꯈꯣꯠꯇꯅ ꯑꯣꯏꯅ ꯂꯩꯅꯒ꯭ꯔꯦ
ꯑꯧ ꯑꯩꯈꯣꯏꯗꯤ ꯊꯥꯏꯅꯗꯤ ꯌꯦꯡꯉꯣ ꯍꯣꯏ ꯂꯩꯔꯤꯉꯩ ꯈꯣꯠꯂꯤꯉꯩꯗꯗꯤ ꯑꯗꯨꯝ ꯂꯁꯤꯡ ꯅꯨꯡꯁꯤꯡ ꯇꯥꯗꯅ ꯑꯗꯒꯤ ꯂꯥꯏ ꯂꯥ ꯇꯅ ꯗꯨꯔꯒꯥ ꯄꯨꯖꯥ ꯇꯧꯗꯅ ꯁꯨꯃꯥꯡ ꯇꯦꯂꯣꯡꯖꯤꯗ ꯇꯧꯔꯒ ꯑꯉꯥꯡꯈꯩꯗꯨꯒ ꯀ꯭ꯔꯥ ꯍꯥꯏꯗ ꯍꯧꯖꯤꯛꯇꯤ ꯑꯗꯨ ꯃꯇꯝꯗꯣ ꯑꯝꯇ ꯂꯩ
ꯂꯩꯇ꯭ꯔꯦ ꯍꯧꯖꯤꯛꯇꯤ ꯑꯩꯈꯣꯏ ꯃꯇꯝꯐꯥꯎꯗ ꯇꯧꯋꯤ ꯀꯩꯅꯣ ꯀꯩꯅꯣꯗꯒ ꯈꯤꯇꯪꯒꯤ ꯑꯩꯉꯣꯟꯗꯒ ꯗꯨꯔꯒꯥ ꯄꯨꯖꯥ ꯂꯥꯠꯇꯅ ꯃꯌꯥꯝ ꯂꯥꯡꯗꯅ ꯑꯗꯩ ꯁꯨꯃꯥꯡꯗ ꯀꯔꯤ ꯕꯣꯝꯕꯂꯥ ꯃꯩꯀꯥꯞꯕꯤꯒ ꯆꯣꯡꯗꯅ ꯇꯧꯕꯗꯣ
ꯎꯝ
ꯍꯧꯖꯤꯛꯇꯤ ꯇꯧꯗ꯭ꯔꯦ ꯇꯧꯕ ꯍꯥꯏꯔꯒꯕꯨ ꯏꯁ ꯀꯩꯅꯣꯅꯤ ꯀꯩ ꯍꯥꯏ ꯅꯣꯡꯃ ꯈꯛꯀ ꯃꯣꯏ ꯈꯔ ꯄꯨꯜꯂꯝꯒꯗ꯭ꯔꯥ ꯆꯥꯛ ꯆꯥꯅꯕꯒꯤꯒ ꯇꯧꯗ꯭ꯔꯦ ꯑꯗꯒꯤ ꯕꯣꯔ ꯂꯥꯏ ꯈꯣꯏꯔꯝꯕ ꯆꯠꯄ
ꯃꯥꯅꯦ ꯑꯍꯤꯡꯗꯩ ꯍꯧꯒꯠꯂꯀꯥꯟꯗꯒ ꯀꯩꯅꯣ ꯇꯧꯗꯅ
ꯃꯥꯅꯦ
ꯍꯨꯖꯤꯛꯇꯤ ꯃꯇꯝꯖꯦ ꯖꯨꯛꯁꯦ ꯖꯨꯛꯇꯥꯑꯝꯅꯦ ꯗꯨꯗ ꯆꯞ ꯆꯥꯔꯖꯥꯠꯅꯤ
ꯆꯥꯎꯈꯠꯄꯒꯤ ꯂꯝꯖꯦꯟ ꯌꯥꯎꯔꯤꯅꯦꯅ ꯆꯥꯎꯈꯠꯄꯒꯤ ꯀꯩꯅꯣꯗ ꯆꯠꯂꯤꯀꯥꯟꯗ ꯁꯣꯝꯗꯁꯨ ꯑꯗꯨꯝ ꯈꯔ ꯊꯥꯏꯅꯒꯤ ꯆꯠꯅꯕꯤ ꯆꯠꯅꯕꯤꯗ ꯅꯠꯇ꯭ꯔꯒ ꯁꯣꯁꯦꯂꯥꯏꯁ ꯑꯣꯏꯕꯖꯦ ꯈ ꯈꯔ ꯋꯥꯠꯂꯛꯑꯦ
ꯍꯥꯟꯅ
ꯎꯝ
ꯎ ꯋꯥꯖꯤꯅ ꯅꯥꯀꯜ ꯑꯅꯤꯗꯨꯗꯒꯤ ꯇꯧꯔꯀꯥꯟꯗꯒ ꯐꯖꯅ ꯇꯧꯔꯦ ꯑꯗꯒꯤ ꯁꯣꯁꯦꯟ ꯁꯥꯔꯚꯤꯁ ꯇꯧꯔꯀꯥꯟꯗꯗꯤ ꯎ ꯋꯥ ꯍꯧꯕ ꯃꯌꯥꯝꯗꯨꯅ
ꯀꯩꯍꯣꯝꯒ ꯇꯧ
ꯇꯧꯕꯗ ꯁꯤꯟꯅꯔꯤꯗꯣ ꯑꯗꯨꯝ ꯐꯖꯔꯝꯃꯦꯕꯥ ꯎꯝ ꯎ ꯋꯥꯗꯨꯅ ꯃꯥꯅꯤ ꯃꯥꯅꯤ
ꯍꯨꯖꯤꯛꯇꯤ
ꯎ ꯋꯥꯗꯣ ꯆꯦꯛꯄꯟ ꯇꯧꯅꯕ ꯍꯣꯠꯅꯕꯗ ꯂꯣꯏꯅ ꯀꯣꯛꯊꯣꯛꯈ꯭ꯔꯦ ꯎꯝ
ꯑꯃꯠꯇ ꯂꯩꯇ꯭ꯔꯦ
ꯂꯩꯇ꯭ꯔꯦ ꯂꯩꯇ꯭ꯔꯦ ꯎꯝ ꯎꯝ ꯑꯗꯒꯤ ꯎ ꯋꯥ ꯂꯩꯔꯤꯀꯥꯟꯗꯗꯤ ꯊꯥꯏꯅ ꯑꯈꯣꯏꯖꯨ ꯈꯖꯤꯛ ꯈꯪꯍꯧꯋꯤꯅꯦ ꯑꯉꯥꯡ ꯑꯣꯏꯔꯤꯀꯥꯟꯗꯀꯣ ꯑꯍꯟꯒꯩꯒꯤ ꯃꯇꯨꯡ ꯏꯜꯂꯒ ꯑꯁꯤ ꯈꯣꯏ ꯁꯨꯝ ꯂꯝꯕꯤ ꯃꯄꯥꯥꯟ ꯃꯄꯥꯝꯖꯦ ꯋꯥ ꯃꯌꯥꯝ ꯍꯧꯋꯤꯀꯥꯟꯗ ꯂꯨꯀ꯭ꯔꯥꯛ ꯍꯥꯏꯕ꯭ꯔꯥ ꯑꯗꯨꯒꯗꯣ ꯏꯪꯗꯝꯗꯥꯗ ꯈꯣꯝꯖꯤꯜꯂꯒ ꯃꯣꯏꯅ ꯃꯩ ꯊꯥꯔ ꯑꯈꯣꯏꯖꯨ ꯇꯤꯛꯄꯒ ꯌꯥꯎꯗꯅ ꯋꯥꯔꯤꯒ ꯂꯤꯗꯅ ꯃꯣꯏꯅ ꯎꯝ ꯍꯧꯖꯤꯛꯇꯤ ꯇꯣꯛ ꯑꯦ ꯎꯝ ꯎꯝ ꯑꯗꯒꯤ ꯀꯩꯅꯣ ꯇꯧꯔꯤꯗꯨꯗꯤ ꯃꯅꯤꯉꯣꯝ ꯂꯩꯔꯤꯉꯩ ꯃꯇꯝꯗꯗꯤ
ꯂꯕꯨꯛꯁꯤꯗ ꯆꯦꯡ ꯈꯔ ꯄꯨꯊꯣꯛꯑꯅꯤ ꯀꯣꯜ ꯑꯝ ꯄꯨꯔꯅꯤ ꯑꯗꯩ ꯀꯤꯗꯤ ꯂꯕꯨꯛꯁꯦ ꯂꯨꯀ꯭ꯔꯥꯛꯅ ꯆꯥꯛꯇꯣ ꯊꯣꯡꯉꯀꯥꯟꯗꯒ ꯆꯥꯅꯔꯤꯅꯤꯗꯣ
ꯑꯗꯒꯤ ꯍꯧꯖꯤꯛꯀꯥꯟ ꯑꯉꯥꯡꯖꯤꯡꯖꯦ ꯑꯉꯥꯡꯖꯤꯡꯒꯤ ꯋꯥꯗ ꯅꯠꯇ꯭ꯔꯦꯗ ꯈꯔ ꯑꯈꯣꯏ ꯏꯁꯨꯡ ꯏꯃꯥꯟꯅꯕꯤ ꯕꯧꯇꯥ ꯂꯩꯀꯥꯏ ꯄꯨꯜꯂꯖꯨ ꯀꯧꯅ ꯉꯥꯡꯅꯗꯕ ꯂꯩꯌꯦꯕ ꯍꯥꯏꯗꯤ ꯃꯤ ꯄꯥꯟꯊꯣꯛꯆꯗ ꯊꯥꯏꯅꯗꯤ ꯑꯈꯣꯏꯗꯤ ꯀꯩꯅꯣꯝ ꯎꯕꯒꯒ ꯑꯗꯨꯅꯤ ꯑꯗꯥꯅꯤꯅ ꯀꯧꯗꯅ ꯈꯣꯠꯇꯅ ꯌꯥꯝ ꯇꯧꯋꯤ
ꯎꯝ ꯎꯝ
ꯍꯨꯖꯤꯛꯇꯤ ꯑꯗꯨꯒ ꯑꯝꯇ ꯇꯥꯗ꯭ꯔꯦꯖꯨ ꯑꯗꯨꯝ ꯁꯥꯗꯤꯡꯗ ꯃꯥꯏ ꯃꯥꯏ ꯊꯣꯛꯄ
ꯑꯗꯨꯅꯤ ꯊꯥꯏꯅꯩꯗꯣ ꯂꯩꯇ꯭ꯔꯦ ꯍꯨꯖꯤꯛ ꯑꯃꯨꯂꯦꯌꯥꯗꯤ ꯖꯤꯝ
ꯎꯝ ꯆꯠꯂꯝꯅꯤ ꯅꯨꯡꯇꯤꯒꯤ ꯆꯠꯄꯅꯦ
ꯍꯟꯕꯨꯗꯤ ꯍꯜꯂꯛꯄ ꯃꯇꯝ ꯑꯣꯏꯔꯦ ꯍꯜꯂꯛꯑꯝꯃꯥꯅꯤ ꯍꯥꯂꯥ ꯃꯥ ꯇꯨꯝꯃꯥꯅꯤ
ꯑꯁ ꯑꯗꯣ ꯇꯨꯝꯃꯥ ꯖꯤꯝ ꯆꯠꯂꯨꯕꯩ ꯑꯗꯨꯗꯤ ꯀꯩ ꯀꯥꯟꯅꯔꯤꯕ
ꯑꯗꯣ ꯃꯥꯗꯤ ꯀꯩꯁꯨ ꯀꯥꯏꯗꯦꯗ ꯅꯣꯏꯅꯕ ꯇꯧꯕꯅꯤꯅ ꯃꯥꯗꯤ ꯆꯥꯕ ꯊꯛꯄ ꯈꯔ ꯌꯥꯅꯕꯀꯣ ꯎꯝ ꯃꯣꯏꯗꯤ ꯆꯥꯒꯟꯗꯦꯕ ꯃꯁꯥꯏꯖꯨ ꯑꯗꯨꯅ ꯑꯗꯨꯝ ꯀꯪꯕ
ꯍꯣꯏ ꯍꯣꯏ
ꯑꯩꯈꯣꯏꯅ ꯅꯣꯏꯕꯁꯦ ꯊꯨꯕ ꯃꯣꯏꯅ ꯀꯪꯕꯁꯦ ꯊꯨꯕ ꯀꯪꯍꯟꯒꯦ ꯉꯝꯕ ꯃꯣꯏꯅ
ꯎꯝ
ꯑꯩꯈꯣꯏꯅ ꯅꯣꯏꯍꯟꯒꯦ ꯉꯝꯕ
ꯑꯣꯟꯅꯔꯝꯃꯗꯤ ꯈꯔ ꯈꯔ ꯑꯣꯟꯊꯣꯛꯅ ꯌꯥꯔꯝꯃꯗꯤ ꯅꯨꯡꯉꯥꯏꯗꯧꯕ
ꯍꯣꯏ ꯋꯦꯠ ꯍꯟꯊꯕꯁꯦ ꯃꯇꯝꯁꯨ ꯌꯥꯝ ꯀꯨꯏ ꯆꯪꯉꯤꯅꯦ
ꯆꯪꯉꯦ ꯑꯩꯈꯣꯏꯗꯤ ꯑꯗꯒꯤ ꯅꯣꯏꯈꯠꯄꯗꯤ ꯑꯁ ꯁꯨꯏꯌꯦ ꯋꯦꯠ ꯑꯅꯤ ꯑꯍꯨꯝ ꯍꯦꯟꯒꯠꯀꯦ ꯀꯥꯏꯗꯤ ꯍꯞꯇꯥ ꯑꯝꯗ ꯉꯝꯃꯦ
ꯉꯝꯃꯤ ꯉꯝꯃꯤ
ꯎꯝ
ꯍꯟꯊꯍꯟꯕꯁꯤꯗ ꯊꯥꯔꯣꯝꯗ ꯆꯪꯉꯤꯅꯦ
ꯎꯝ ꯆꯪꯉꯦ ꯑꯗꯨ ꯑꯗꯨꯝ ꯎ ꯑꯗꯨ ꯐꯔꯦ ꯐꯔꯦ ꯏꯅꯦ ꯊꯝꯃꯒꯦ ꯉꯁꯤꯒꯤꯗꯤ ꯍꯌꯦꯡ ꯑꯃꯨꯛ ꯇꯧꯔꯛꯀꯦ ꯎ